ꯍꯜꯂꯣ
ꯍꯜꯂꯣ
ꯑꯕꯣ
ꯑꯣ
ꯇꯥꯕꯣ
ꯍꯣꯏ
ꯀꯗ ꯏꯅꯥ
ꯐꯝꯒꯅꯦꯌꯦ ꯂꯅꯨꯡꯗꯤꯦ
ꯑꯩ ꯁꯦꯁꯟ ꯐꯥꯔꯝꯅꯥ ꯂꯩꯦ
ꯎꯝ ꯌꯦꯡꯗꯔꯣ
ꯎꯝ ꯝꯗꯅꯤ ꯅꯪꯒꯤ
ꯉꯁꯤꯗꯤ ꯊꯕꯛ ꯆꯠꯇꯦ ꯊꯕꯛ ꯀꯩꯀꯥ
ꯎꯝ ꯃꯁꯤꯁꯤꯠ ꯊꯕꯣꯛ ꯆꯠꯠꯇꯦ
ꯁꯠꯇꯦ
ꯍꯣꯏ
ꯁꯨꯀꯤ ꯂꯩꯕ꯭ꯔꯣ
ꯍꯧꯛꯇꯤ ꯂꯩꯇꯦ ꯑꯩꯒꯤꯗꯤ ꯌꯨꯝꯗꯒꯤ ꯆꯠꯄꯅꯤꯅ ꯊꯕꯛ ꯂꯩꯔꯀꯥꯟꯗ ꯑꯗꯨꯝ ꯆꯠꯄꯅꯦꯗ ꯎꯪꯗꯤ
ꯆꯠꯂꯦ ꯍꯥꯏꯗꯤꯦ
ꯆꯠꯂ
ꯍꯣꯏ
ꯑꯣꯝ ꯀꯩ ꯁꯕꯛ ꯇꯧꯔꯤꯅꯣ ꯅꯪꯗꯤ
ꯊꯕꯛꯀꯤ ꯅꯠꯇꯦꯗ
ꯀꯩꯝ ꯇꯧꯗ꯭ꯔꯣ ꯍꯧꯖꯤꯛ
ꯑꯗꯨꯂꯁꯨ ꯂꯣꯏꯔꯦ ꯀꯩ ꯍꯥꯏꯕ
ꯌꯨꯝꯗ ꯑꯗꯨꯝ ꯂꯩꯔꯣ ꯀꯩꯝ ꯇꯧꯗꯣꯏꯣ ꯍꯧꯖꯤꯛ ꯀꯣꯂꯦꯖ ꯂꯣꯏꯔꯒ ꯀꯩꯝ ꯇꯧꯗ꯭ꯔꯦ
ꯇꯧꯗ꯭ꯔꯤ ꯍꯣꯏ ꯑꯩꯈꯣꯏꯒꯤ ꯄ꯭ꯔꯣꯖꯦꯛ ꯂꯣꯏꯔꯤꯕ ꯑꯗꯨꯒꯤ
ꯎꯝ
ꯀꯣꯂꯦꯖꯀꯤ ꯄ꯭ꯔꯣꯖꯦꯛ ꯀꯣ
ꯎꯝ
ꯑꯗꯨ ꯋꯥꯠꯂꯦ
ꯎꯝ
ꯅꯪꯗꯤ
ꯑꯩꯗꯤ ꯑꯗꯨꯝ ꯃꯥꯔꯀꯦꯇꯤꯡ ꯈꯔ ꯇꯧꯔꯤ ꯀꯣꯂꯦꯖ ꯂꯣꯏꯔꯒ ꯀꯔꯤꯁꯤꯟꯁꯨ ꯌꯥꯝ ꯆꯥꯔꯦ ꯅꯪꯗꯦ
ꯑꯗꯨ ꯑꯩ ꯃꯃꯤꯡ ꯅꯪꯗꯤ
ꯑꯩꯗꯤ ꯏꯔꯣꯕ ꯆꯥꯏ
ꯍꯥꯎꯕꯅꯦ
ꯎꯝ ꯀꯥꯏꯗ ꯂꯩꯔꯤꯅꯣ ꯍꯧꯖꯤꯛ
ꯀꯔꯗ
ꯎꯝ ꯏꯝꯐꯥꯜꯗ
ꯎꯝ ꯅꯪꯅ ꯌꯨꯝꯗ
ꯎꯝ
ꯀ
ꯂꯩꯕ
ꯅꯪꯅ ꯌꯨꯝꯗ
ꯎꯝ
ꯎꯝ
ꯃꯊꯟꯗ ꯂꯩꯕ꯭ꯔꯣ ꯌꯦꯡꯗ
ꯏꯃꯅꯤꯡꯒꯤ ꯑꯅꯤꯡꯒ ꯂꯩꯕꯅꯦ
ꯎꯝ
ꯅꯪꯗꯤ ꯅꯁꯨꯅꯤꯅꯥꯎ ꯀꯌꯥꯅꯣ ꯍꯥ
ꯑꯩꯈꯣꯏ ꯑꯩꯈꯣꯏꯒꯤꯗꯤ ꯌꯥꯝꯃꯦꯍ
ꯀꯌꯥ ꯃꯉꯥ ꯇꯔꯨꯛ ꯇꯔꯦꯠ ꯃꯥꯄꯜ
ꯑ ꯍꯣꯏ
ꯅꯪꯅ ꯑꯍꯥꯟꯕꯗ
ꯅꯠꯇꯦ ꯈꯥꯏ ꯑꯇꯣꯝꯕ
ꯑꯣ ꯑꯆꯥ ꯑꯆꯥ ꯃꯄꯜ ꯍꯥꯏꯕ꯭ꯔꯣ
ꯎꯝ
ꯅꯨꯄꯤ ꯀꯌꯥꯅꯣ ꯅꯨꯄꯥ ꯀꯌꯥꯅꯣ
ꯅꯨꯄꯤ ꯇꯔꯦꯠ ꯅꯨꯨꯄꯥ ꯑꯅꯤ
ꯎ ꯑꯆꯥ ꯑꯆꯥꯆꯥꯆꯥ
ꯅꯨꯄꯤꯁꯤꯡꯗꯤ ꯂꯣꯏ ꯂꯨꯍꯣꯡꯒꯦꯗ
ꯍ
ꯅꯨꯄꯤꯁꯤꯡꯗꯦ ꯑꯝꯇ ꯂꯩꯇ꯭ꯔꯦ ꯂꯣꯏ ꯂꯨꯍꯣꯡꯈ꯭ꯔꯦ
ꯑꯥ ꯀꯣꯂꯦꯁꯔ ꯍꯥꯏꯕ
ꯑꯣꯝ
ꯀꯌꯥꯝ ꯀꯨꯏꯔꯒꯦ
ꯀꯨꯏꯔꯦ
ꯍꯦ
ꯇ ꯊꯥꯎꯖꯟ ꯁꯦꯟꯇ ꯆꯨꯗ ꯃꯥꯜ
ꯑꯣ ꯆ ꯆ ꯆ ꯁꯤ ꯄꯥꯏꯕꯁꯦ ꯀꯌꯥꯝ ꯀꯨꯏꯔꯤꯒꯦ ꯀꯃꯥꯏꯅ ꯈꯪꯕ꯭ꯔꯥ ꯀꯨꯏꯗ꯭ꯌꯦ
ꯑꯣ ꯃꯥꯟꯕꯤ ꯃꯅ ꯍꯥꯏꯕ
ꯑꯣ ꯆꯪꯗꯤ ꯆꯪꯕꯅꯦ
ꯑꯣ ꯆꯪꯕꯅꯦ
ꯌꯥꯝꯅ
ꯑꯩꯒꯤꯗꯤ ꯌꯥꯝꯗꯦꯗ ꯑꯩꯒꯤꯗꯤ ꯂꯣꯏꯗ꯭ꯔꯤꯗ
ꯑꯆꯥ ꯑꯆꯥ ꯑꯆꯥꯆꯥ ꯆꯞ ꯃꯥꯟꯅꯥꯏ ꯑꯩꯁꯨ ꯌꯥꯝ ꯆꯪꯗꯦ
ꯎꯝ
ꯍꯌꯦꯡꯗꯤ ꯀꯥꯡ ꯍꯥꯏꯕ꯭ꯔꯥ ꯀꯥꯡ ꯍꯥꯏꯕ꯭ꯔꯥ ꯑꯗꯨ ꯆꯠꯇꯣꯏꯔꯣ
ꯆꯠ ꯂꯣꯏꯗ ꯆꯠꯅꯤꯡꯗꯦ ꯑꯩꯈꯣꯏꯒꯤꯅꯦ ꯑꯗꯨ ꯑꯣꯏꯔꯁꯨ ꯆꯠꯅꯤꯡꯗꯦ
ꯀꯔꯤꯒꯤꯦ
ꯆꯉꯗ ꯒꯅꯦ
ꯍꯥꯥ
ꯆꯠꯅꯤꯡꯗꯕꯒꯤ ꯕꯤ ꯂꯩꯇꯦ
ꯍꯝ
ꯎꯝ
ꯁꯤ꯭ꯅꯤꯒꯔꯥꯎ
ꯅꯪ ꯅꯪꯣꯅꯦ ꯆꯂꯣ ꯑꯩ ꯃꯍꯠ
ꯅꯪꯛꯀꯤ ꯈꯦꯁꯇ꯭ꯔꯤ ꯍꯥꯏꯕꯗꯣ ꯈꯦꯁꯇ꯭ꯔꯤ ꯍꯥꯏꯕ꯭ꯔꯥ ꯀꯩꯅꯣ ꯍꯥꯏꯕꯗꯣ
ꯦ ꯈꯦꯠ꯭ꯔꯤ ꯎ
ꯑꯗꯨ ꯄꯥꯝꯗꯦ ꯑꯩ
ꯆꯥꯔꯕꯣ
ꯆꯥꯔꯦ ꯍꯣꯏ ꯀꯦꯟꯇꯤꯟ ꯀꯩꯀꯥꯅ ꯆꯥꯕꯅꯦ ꯑꯗꯨ ꯄꯥꯛ ꯍꯥꯎꯇꯦ
ꯎꯝ
ꯅꯪꯒꯤ ꯀꯩꯅꯣ ꯇꯧꯕ ꯍꯥꯏꯕ꯭ꯔꯣ ꯑꯗꯨ ꯁꯦꯝꯕ ꯍꯥꯏꯕ꯭ꯔꯣ
ꯍꯩꯇꯦꯗ
ꯍꯩꯇꯦ
ꯍꯣꯏ
ꯎꯠꯇꯤꯅꯦ ꯏꯔꯝꯕꯅꯦ ꯑꯗꯨꯒ ꯀꯩ ꯀꯩꯅꯣ ꯌꯦꯟ ꯁꯥꯔꯗꯤ ꯆꯥꯕ ꯌꯥꯗꯦꯀꯣ
ꯑꯣ ꯑꯩꯈꯣꯏꯗꯤ ꯆꯥꯕ ꯌꯥꯏꯌꯦ ꯌꯦꯟꯗꯣ ꯌꯥꯗꯕꯁꯨ ꯂꯩꯕꯅꯦ
ꯑꯗꯨ ꯀꯒꯤ ꯅꯨꯃꯤꯠꯇ ꯆꯥꯕ ꯌꯥꯕꯅꯦ
ꯑꯩꯈꯣꯏꯗꯤ ꯀꯥꯡꯒꯤ ꯅꯨꯃꯤꯠ ꯍꯥꯏꯁꯦ ꯑꯩꯈꯣꯏꯅ ꯄꯨꯔꯒ ꯌꯨꯝꯗ ꯂꯥꯛꯑꯗꯤ ꯆꯥꯕ ꯌꯥꯏꯑꯕꯀꯣ ꯑꯗꯨ ꯃꯣꯏꯗꯤ ꯑꯗꯨ ꯃꯐꯝꯗꯨꯗ ꯆꯥꯔꯗꯤ ꯌꯥꯔꯣꯏ ꯃꯣꯏꯅ
ꯑꯣ ꯆꯥ ꯆꯥ ꯑꯗꯨꯗꯤ ꯊꯤꯟꯕꯤꯔꯛꯑꯣꯀꯣ
ꯊꯤꯜꯂꯛꯀꯦ ꯊꯤꯜꯂꯛꯀꯦ
ꯑꯥ ꯁꯟꯒꯨꯝꯕꯗꯤ ꯆꯥꯕ꯭ꯔꯣ
ꯎꯝ ꯆꯥꯏꯌꯦ
ꯆꯥꯏꯌꯦ
ꯎꯝ
ꯎꯥ ꯑꯣꯗꯤ ꯆꯥꯏꯀꯣ
ꯆꯥꯏ
ꯅꯣꯏ ꯀꯥꯡ ꯇꯧꯕ ꯃꯌꯥꯝꯗꯨ ꯆꯥꯕ ꯌꯥꯗꯦ ꯍꯥꯏꯕ ꯅꯠꯇ꯭ꯔꯣ
ꯎꯝ ꯀꯥꯡ ꯀꯥꯡ ꯇꯧꯐꯝ ꯀꯥꯡꯕꯨꯗ ꯃꯣꯏꯗꯤ ꯌꯥꯗꯕꯅꯦꯕ ꯑꯩꯈꯣꯏ ꯑꯩꯈꯣꯏꯁꯨ ꯇꯣꯉꯥꯟ ꯇꯣꯉꯥꯟ ꯂꯩꯔꯦꯅꯀꯣ ꯑꯩꯈꯣꯏꯒꯤꯁꯨ ꯑꯗꯨ ꯃꯣꯏꯗꯤ ꯃꯣꯏꯗꯤ ꯌꯥꯗꯕꯅꯤ ꯑꯩꯈꯣꯏꯗꯤ ꯌꯥꯏ
ꯑꯣ ꯑꯣ ꯑꯣ ꯑꯣ ꯑꯗꯨꯗꯤ ꯅꯣꯏꯒꯤ ꯅꯠꯇꯦꯅ ꯀꯥꯡꯗꯣ
ꯑꯩꯈꯣꯏꯒꯤꯁꯨ ꯑꯩꯈꯣꯏꯒꯤꯁꯨ ꯑꯗꯨ ꯌꯥꯎ ꯑꯩꯈꯣꯏ ꯌꯥꯕꯨꯗꯤ ꯌꯥꯏꯑꯕ ꯑꯗꯣ ꯑꯩꯈꯣꯏ ꯗꯥꯏꯔꯦꯛ ꯑꯩꯈꯣꯏꯒꯤꯁꯨ ꯅꯠꯇ꯭ꯔꯁꯨꯀꯣ ꯑꯗꯨꯝ ꯑꯩꯈꯣꯏ ꯃꯁꯤꯡ
ꯆꯨꯝꯃꯦ ꯆꯨꯝꯃꯦ
ꯒꯌ꯭ꯥꯟ ꯇꯥꯑꯣꯌꯣ
ꯅꯪꯗꯤ ꯒꯦꯝ ꯁꯅꯗꯔꯣ
ꯌꯣꯉꯥꯡꯕ ꯍꯩꯇꯕꯅ
ꯍꯩꯌꯦ ꯅꯪ ꯒꯦꯝ ꯁꯥꯅꯗꯔ꯭ꯕꯔ꯭ꯕ
ꯍꯥꯥ
ꯒꯦꯝ ꯁꯥꯟꯅꯗꯕ꯭ꯔꯣ ꯅꯪꯗꯤ
ꯀꯔꯤ ꯒꯦꯝꯅꯣ
ꯑꯦꯅꯤ
ꯁꯨꯅꯥꯗꯦꯗ ꯏꯃꯥꯟꯕꯤ ꯃꯌꯥꯝꯒ ꯂꯨꯗꯨꯒꯨꯝꯕꯗꯤ ꯁꯨꯅꯩ
ꯎꯝ ꯑꯗꯨꯗꯤ ꯐ꯭ꯔꯤ ꯇꯥꯏꯝꯗ ꯀꯩꯗꯧꯔ ꯂꯩꯕ ꯅꯪꯒꯤ
ꯃꯨꯚꯤ ꯌꯦꯡꯕ ꯔꯤꯜꯁ ꯌꯦꯡꯕ ꯃꯨꯚꯤ ꯍꯣꯏ ꯃꯚꯤ ꯔꯤꯌꯁ
ꯎꯝ
ꯅꯪꯗꯤ
ꯆꯠ ꯑꯩꯗꯤ ꯑꯗꯨꯝ ꯀꯣꯟꯇꯦꯟꯒꯨꯝꯕ ꯈꯔ ꯁꯦꯝꯃꯒ ꯚꯤꯗꯤꯑꯣ ꯏꯗꯤꯠ ꯇꯧꯔ ꯂꯩ
ꯑꯣ ꯑꯆꯥ ꯑꯆꯥ
ꯏꯟꯅ ꯃꯥꯅꯦꯕꯤꯁꯤꯡꯟꯗꯤ ꯂꯩꯇ꯭ꯔꯣ
ꯍꯥꯥ
ꯅꯃꯥꯟꯅꯕꯤꯗꯤ ꯂꯩꯇ꯭ꯔꯣ
ꯂꯩꯌꯦ ꯃꯥꯁꯨ ꯀꯩꯅꯣ ꯕꯤꯗꯤꯑꯣ ꯌꯦꯡꯉ ꯂꯩꯛꯌꯦ
ꯎꯝ ꯎꯝ ꯅꯪꯅ ꯅꯃꯥꯟꯅꯕꯤ ꯑꯅꯤꯒ ꯂꯩ ꯍꯥꯏꯕꯗꯨꯗ ꯍꯥꯏꯗꯤ ꯑꯩ ꯑꯩꯈꯣꯏ ꯏꯃꯥꯟꯅꯕꯤꯗꯣ ꯌꯥꯎ ꯌꯥꯎꯔꯝꯗꯧꯕ ꯃꯥꯟꯕ
ꯀꯩꯍꯥꯏꯕꯥ
ꯅꯪꯅ ꯅꯃꯥꯟꯅꯕꯤ ꯑꯅꯤꯒ ꯔꯦꯟꯗ ꯂꯩ ꯍꯥꯏꯕꯗꯣ
ꯍꯣꯏ
ꯑꯗꯨꯒ ꯑꯩꯒ ꯇꯤꯟꯅꯕ ꯏꯃꯥꯟꯅꯕꯤꯗꯨꯁꯨ ꯑꯣꯏꯔꯝꯗꯧ ꯃꯥꯟꯗ ꯃꯣꯏꯁꯨ ꯂꯩ ꯍꯥꯏꯕꯅꯦꯕ
ꯑꯣꯏꯔꯝꯃꯣꯏ ꯀꯔꯤ ꯑꯩꯈꯣꯏꯒꯤ ꯃꯤꯔ ꯅꯠꯇ꯭ꯔꯒ ꯅꯣꯏꯒꯤꯔ
ꯅꯣꯏꯒꯤ꯫
ꯑꯣ ꯑꯁꯤꯗꯒꯤ ꯀꯩꯅꯣ ꯍꯥꯏꯕ꯭ꯔꯥ ꯃꯥꯁꯨ
ꯎꯝ ꯃꯥ ꯁꯨꯁꯤꯗ ꯁꯨꯁꯤꯗ ꯌꯥꯎꯒꯅꯤ
ꯑꯣ ꯆ
ꯀꯥꯏꯗ ꯂꯩꯒꯅꯣꯏ ꯍꯧꯁꯦ
ꯑꯅ ꯋꯀꯤꯡ ꯆꯦꯃ ꯃꯐꯝ ꯂꯩꯕꯗꯣ ꯈꯪꯕ꯭ꯔꯥ
ꯃ ꯀꯡ ꯆꯤꯟꯕꯝ
ꯑꯥ
ꯃ ꯆꯅꯗꯤ ꯌꯥꯝꯝꯂꯒꯤ ꯀꯥꯏꯗꯅꯣ
ꯀꯩꯅꯣꯗ
ꯑꯗꯨꯝ ꯀꯩꯅꯣ ꯇꯧ ꯑꯗꯨꯝ ꯍꯥꯏꯕ ꯌꯥꯕꯅꯤ
꯫ ꯈꯨꯃꯟ ꯂꯝꯄꯥꯛꯒꯤꯔꯣꯝꯗ
ꯎꯝ ꯑꯗꯨꯗꯤ ꯑꯣꯏꯔꯝꯃ꯭ꯔꯣ
ꯑꯗꯨ ꯌꯧꯗ꯭ꯉꯩꯀꯣ
ꯑꯣꯝ
ꯂꯩꯕꯅꯦ
ꯑꯗꯨꯗꯤ ꯅꯠꯇ꯭ꯔꯦ
ꯅꯪꯗꯤ ꯅꯠꯇꯦ ꯅꯠꯇꯦ ꯅꯪꯗꯤ
ꯑꯩꯒꯤ ꯂꯩꯕꯝ꯭ꯔꯣ
ꯍꯣꯏ
ꯂꯝꯐꯦꯜ
ꯑꯣ
ꯈꯪꯕ꯭ꯔꯥ
ꯈꯪꯉꯦ
ꯑꯃ ꯀꯩꯅꯣꯒꯤ ꯆꯔꯁꯀ ꯂꯩꯕꯗꯣ ꯇꯥꯡꯈꯨꯜ ꯆꯥꯆꯀ ꯂꯩꯕꯗꯣ ꯈꯪꯕꯥ
ꯈꯪꯉꯦ
ꯎꯝ ꯑꯗꯣꯝꯗ
ꯑꯣ
ꯌꯥꯝ ꯈꯪꯉꯤꯅꯦ ꯅꯪꯗꯤ
ꯍꯥꯥ
ꯌꯥꯝ ꯈꯪꯉꯦ ꯅꯪꯗꯤ ꯐꯖꯅ ꯆꯠꯂ ꯃꯥꯜꯂꯦꯍꯦ
ꯅꯠꯇꯦꯗ ꯑꯗꯨꯝ ꯈꯪꯉꯦ
ꯎꯝ
ꯏꯝꯐꯥꯜꯗ ꯂꯩꯕꯁꯦ ꯆꯍꯤ ꯃꯔꯤ ꯁꯨꯔꯦ ꯑꯗꯨꯒꯤꯅꯦ
ꯎꯝ
ꯔꯦꯟꯗ ꯑꯗꯨꯝ ꯂꯩꯕ
ꯍꯣꯁꯇꯣꯗꯨꯁꯨ ꯂꯩ ꯔꯦꯟꯅꯤꯁꯨ ꯂꯩ ꯍꯣꯏ
ꯅꯪ ꯀꯣꯂꯦꯖ ꯂꯣꯏꯔꯕ ꯅꯠꯇ꯭ꯔꯣ
ꯃꯥꯔ
ꯎꯝ ꯍꯧꯖꯤꯛꯅ ꯊꯕꯛ ꯊꯤꯔꯤ
ꯍꯥꯥ꯫
ꯍꯧꯖꯤꯛꯅ ꯊꯕꯛ ꯊꯤꯔꯤꯕ
ꯀꯩꯅꯣ ꯆꯠꯄꯅꯦ ꯀꯔꯤ ꯍꯥꯏꯁꯤꯔꯥ ꯏꯟꯇꯔꯟꯁꯤꯞ ꯆꯠꯄꯅꯦ
ꯑꯣ ꯅꯨꯡꯉꯥꯏꯕ ꯑꯗꯨ ꯆꯠꯄꯗꯣ
ꯋꯥꯔꯦ ꯅꯨꯡꯉꯥꯏꯇꯦ
ꯎ
ꯀꯥꯞ ꯫